ꯑꯕꯣ
ꯇꯥꯏꯌꯦ
ꯑꯣ ꯀꯩꯗꯧꯔꯝꯃꯤꯅꫭ ꯅꯪꯕꫭ
ꯀꯩꯁꯨ ꯇꯧꯗꯦꯗ ꯁꯝ ꯐꯝꯄꯝꯕꯅꯤ
ꯎꯝ ꯌꯨꯝꯗ ꯆꯠꯅꯤꯅ ꯍꯥꯏꯕꯗ ꯀꯔꯝ ꯀꯥꯟ ꯆꯠ
ꯎꯝ ꯎꯝ ꯑꯩꯗꯣ ꯈꯤꯇꯪ ꯉꯟꯅ ꯆꯠꯁꯤꯔꯅꯕꯗꯨ ꯇꯧꯔꯝꯕꯅꯦꯕ ꯑꯗꯣ ꯉꯁꯤꯗ ꯅꯣꯡꯃꯥꯏꯖꯤꯡ ꯑꯣꯏꯕꯒꯤ ꯑꯩꯈꯣꯏꯒꯤ ꯎꯇꯤ ꯊꯣꯡꯕ ꯏꯌꯦꯕ ꯑꯗꯨꯆꯥ ꯁꯜꯂꯨꯕꯒꯤ ꯑꯩꯗꯣ ꯆꯠꯄ ꯉꯝꯗ꯭ꯔꯦ ꯋꯥꯃꯟꯗꯨꯅ ꯑꯗꯨꯒꯤꯗꯣ ꯅꯨꯡꯊꯤꯟꯗ ꯈꯤꯇꯪ ꯅꯦꯝꯊꯔ ꯆꯠꯂꯁꯤꯔꯅ ꯂꯩꯔꯤꯕ ꯅꯨꯡꯁꯥ ꯁꯥꯔꯀꯥꯟꯗ ꯅꯨꯃꯤꯠ ꯌꯨꯝꯕꯗ ꯆꯠꯂꯨꯔꯁꯨ ꯑꯃꯨꯛ ꯌꯨꯝ ꯌꯧꯕꯗ ꯂꯝꯕꯤꯗꯣ ꯁꯥꯡꯕꯅꯤꯅ ꯑꯩꯗ ꯋꯥ ꯌꯥꯝ ꯋꯥꯒꯗꯕ ꯑꯗꯨꯒꯤ ꯅꯨꯡꯁꯥꯒꯤꯡꯊꯔꯛꯑꯀꯥꯟꯗ ꯇꯞꯅ ꯆꯠꯂꯒꯦꯅ
ꯀꯩꯅꫭ ꯎꯇꯤ ꯊꯣꯡꯕ ꯀꯌꯥꯝ ꯍꯥꯎꯔꯒꯦ ꯃꯥꯌꯝ ꯆꯁꯜꯂꯨꯔꯕꫭ ꯀꯩꯅꫭ ꯇꯧꯔꯤꯖꯤꯕꫭ ꯍꯣꯁꯦꯜ ꯄꯤ ꯅꯠꯇ꯭ꯔꯣ
ꯎꯝ ꯍꯣꯏ ꯀꯩꯁꯨ ꯍꯣꯏ ꯑꯗꯨꯝ ꯈꯪꯗꯦ ꯍꯥꯎꯕꯗꯤ ꯅꯠꯇꯦ ꯑꯗꯨꯏꯁꯨꯅꯦ ꯍꯥꯏꯗꯤ ꯎꯝ ꯑꯗꯨ ꯌꯥꯝ ꯆꯥꯕꯁꯨ ꯅꯠꯇꯦꯕ ꯑꯗꯨꯏꯁꯨ ꯀꯩꯒꯤꯅꯣ ꯈꯪꯗꯦ ꯄꯣꯛꯇꯣ ꯇꯟ ꯀꯠꯈ꯭ꯔꯔꯤꯕ
ꯎꯝ ꯀꯩꯅꯣ ꯇꯧꯕꯅꯤꯅꯀꯣ ꯄꯨꯛꯁꯦ ꯑꯗꯨꯃꯥꯏꯅ ꯇꯧꯔ ꯄꯨꯛ ꯅꯨꯡꯉꯥꯏꯒꯟꯗꯕꯁꯨ ꯌꯥꯎꯕꯅꯤ ꯑꯗꯨꯝ ꯎꯇꯤ ꯊꯣꯡꯕꯒꯨꯝꯕ ꯑꯗꯩ ꯆꯦꯛꯒꯦꯝ ꯄꯣꯝꯕꯒꯨꯝꯕ ꯑꯗꯨꯝꯕꯁꯦ ꯆꯥꯒꯦꯝ ꯄꫭꯝꯕꯒ ꯆꯥ ꯆꯥꯒꯦꯝ ꯄꫭꯝꯕꯥ ꯆꯥꯅꯤꯡ ꯉꯤꯉꫭ
ꯎꯝ ꯆꯒꯦꯝ ꯄꯣꯝꯕ ꯌꯥꯝ ꯆꯥꯅꯤꯡꯕ꯭ꯔꯣ
ꯎꯝ ꯆꯥꯗꯧ ꯀꯨꯏꯔꯦꯕ ꯁꯨꯝ ꯆꯥꯅꯤꯡꯉꯛꯄꯗꯣ ꯍꯥꯏꯗꯤ ꯈꯪꯗꯦ ꯐꯣꯡꯕꯣꯡꯒ ꯁꯥꯔ ꯀꯣꯊꯔꯒ ꯐꯨꯠꯐꯥ ꯐꯨꯠꯐꯥꯒ ꯀꯝꯃꯥ ꯆꯥꯕꯗꫭ ꯑꯗꯨꯗꫭ ꯁꯨꯝ ꯕꯤꯠꯇꫭ ꯆꯅꯤꯡꯉꯛꯄꯥ ꯍꯥꯏꯇꯥꯔꯦ ꯎꯠꯇꯤꯗꯤ ꯎꯇꯤꯁꯦ ꯑꯁꯪꯕꯗꯣ ꯑꯗꯨꯗꯣ ꯈꯔ ꯆꯥꯅꯤꯡꯉꯤ ꯑꯗꯒꯤ ꯑꯃ ꯎꯇꯤ ꯑꯁꯪꯕ ꯅꯠꯇꯧꯗꯨꯁꯨ ꯆꯥꯅꯤꯡꯉꯛꯑ ꯎꯇꯤꯒꯤꯗꯤ ꯎꯇꯤꯗꯤ ꯇꯟꯒ ꯆꯥꯕ ꯑꯁ ꯋꯥ ꯇꯟꯒ ꯆꯥꯕ ꯈꯨꯍꯥꯎꯁꯤꯗꯤ ꯂꯩꯇ꯭ꯔꯕꯤꯅꯤ
ꯎꯝ
ꯅꯪꯁꯦ ꯎꯇꯤ ꯌꯥꯝꯅ ꯄꯥꯝꯕ ꯃꯤꯅꯦ ꯍꯥꯏꯕꯁꯨ ꯑꯩ ꯈꯪꯉꯤꯀꯣ ꯎꯇꯤ ꯑꯩꯁꯦ ꯎꯇꯤ ꯊꯣꯡꯕ ꯌꯥꯝꯅ ꯍꯩꯇꯕ ꯌꯥꯔꯣꯏꯗꯣꯔꯦ ꯅꯪꯅ ꯎꯇꯤ ꯌꯥꯝ ꯊꯣꯡꯕ ꯌꯥꯝꯅ ꯄꯥꯝꯕꯅꯤ ꯑꯣꯏ ꯑꯗꯣ ꯀꯩꯅꯣꯁꯦ ꯎꯇꯤꯁꯦ ꯑꯗꯨꯝ ꯍꯥꯎꯕꯅꯤꯗ ꯑꯁꯪꯕꯁꯨ ꯍꯥꯎꯋꯤ ꯃꯪꯒꯜꯁꯨ ꯍꯥꯎꯋꯤ ꯑꯗꯣ ꯉꯍꯥꯟ ꯀꯥꯡ ꯈꯦꯆ꯭ꯔꯤ ꯆꯥꯏꯕ ꯎꯇꯤ ꯑꯁꯪꯕ ꯇꯧꯔꯒ ꯑꯗꯨ ꯎꯇꯤ ꯑꯁꯥꯪ ꯕꯗꯨ ꯈꯦ ꯇ꯭ꯔꯤꯗꯤ ꯀꯩꯁꯨ ꯌꯥꯝ ꯄꯛꯅꯕ ꯑꯣꯏꯗꯕ ꯃꯥꯜꯂꯦ ꯀꯣ ꯀꯩꯅꯣ ꯎꯁꯣꯏ ꯎꯇꯤꯒꯨꯝꯕꯅ ꯍꯦꯟꯅ ꯄꯛꯅꯕ ꯃꯥꯜꯂꯦ ꯃꯪꯒꯜ ꯎꯇꯤꯒꯨꯝꯕꯅ ꯎꯇꯤ ꯑꯁꯪꯕꯁꯦ ꯑꯗꯣ ꯆꯥꯛꯀ ꯆꯥꯕ ꯀꯥꯟꯗꯗꯤ ꯑꯩꯗꯤ ꯑꯇꯣꯞꯄ ꯎꯇꯤ ꯆꯥꯅꯤꯡꯗꯦꯕ ꯎꯇꯤ ꯑꯁꯪꯕ ꯅꯠꯇ꯭ꯔꯗꯤ ꯑꯗꯨꯒ ꯭ꯔꯤꯒꯨꯝꯕ ꯆꯥꯕ ꯑꯗꯩ ꯇꯟꯒꯨꯝꯕ ꯆꯥꯕꯥ ꯀꯥꯟꯗꯗꯤ ꯁꯪꯕꯗꯨ ꯆꯥꯟꯅꯕ ꯋꯥꯠꯂꯦ
ꯑꯁ ꯈꯦꯆ꯭ꯔꯤꯒꯤꯗꯤ ꯑꯩꯈꯣꯏ ꯎꯁꯣꯢ ꯎꯇꯤꯗꯣ ꯍꯥꯎꯕꯅꯦ ꯑꯗꯨꯗꯨꯅ ꯑꯗꯨ ꯀꯩꯅꯣꯁꯦ ꯎꯇꯤ ꯑꯁꯪꯕꯁꯦ ꯍꯥꯏꯗꯤ ꯀꯩꯅꯣ ꯇꯧꯔꯒ ꯎꯇꯤ ꯑꯁꯪꯕꯗꯨ ꯈꯇꯪ ꯍꯥꯏꯗꯤ ꯆꯥꯛꯀ ꯀꯩꯀ ꯑꯝꯇ ꯌꯥꯎꯗꯕꯤ ꯑꯗꯨ ꯆꯥꯕꯗꯨꯅ ꯄꯥꯝꯃꯦꯕꯀꯣ ꯅꯣꯏꯒꯤꯗꯤ ꯎꯇꯤ ꯁꯨꯝꯕꯁꯦ ꯀꯩꯅꯣ ꯇꯧꯕ꯭ꯔ ꯁꯪꯒꯣꯝꯒ ꯊꯤꯠꯂ ꯆꯥꯕꯗ ꯇꯧꯕ꯭ꯔ ꯁꯪꯒꯣꯝꯒꯗ ꯍꯥꯞꯄ ꯀꯥꯟꯗ ꯆꯥꯕꯗꯣ
ꯎꯝ ꯎꯝ ꯎꯝ ꯍꯣꯏ ꯁꯪꯒꯣꯝ ꯍꯥꯞꯄꯗꯣ ꯑꯗꯨꯁꯨ ꯑꯗꯨꯝ ꯆꯥꯏꯑ ꯑꯗꯨꯒ ꯍꯥꯞꯇꯕꯁꯨ ꯑꯗꯨꯝ ꯆꯥꯏꯑ ꯑꯗꯣ ꯁꯪꯒꯣꯝ ꯍꯥꯞꯄꯒꯤ ꯃꯉꯥꯎꯁꯤꯗꯤ ꯌꯥꯝꯅ ꯑꯗꯨꯝ ꯍꯥꯎꯋꯦ ꯍꯥꯏꯇꯥꯔꯦ ꯁꯟ ꯁꯪꯒꯣꯝꯒꯗꯣ ꯍꯥꯞꯄꯒ ꯑꯁꯦꯡꯕꯗꯣ ꯄꯣꯝꯕ ꯆꯥꯅꯤꯡꯉꯦ ꯍꯥꯏꯕꯅꯤꯅ ꯑꯩꯅ ꯅꯣꯡ ꯅꯤꯅꯤ ꯂꯩꯔꯒ ꯅꯪ ꯆꯒꯦꯝ ꯄꯣꯡꯕ ꯄꯤꯖꯔꯅꯤꯀꯣ
ꯑꯣꯀꯦ ꯇꯥꯔꯦ ꯑꯗꯨꯗꯤ ꯑꯗꯣ ꯎꯇꯤ ꯑꯁꯪꯕꯁꯦ ꯀꯩꯅꯣꯗ ꯂꯩꯑꯣꯕꯀꯣ ꯎꯝ ꯂꯝ ꯈꯔꯒꯤꯗꯤꯀꯣ
ꯎꯝ
ꯀꯩꯅꯣ ꯇꯧꯔꯒ ꯍꯥꯏꯗꯤ ꯊꯨꯝ ꯆꯥꯏꯔꯒ ꯆꯥꯕꯁꯨ ꯂꯩꯌꯦꯕ ꯅꯣꯏ ꯅꯣꯏꯒꯤꯗ ꯀꯩꯅꯣ ꯇꯧꯕ꯭ꯔꯕ ꯆꯤꯅꯤ ꯇꯧꯔ ꯆꯥꯕ꯭ꯔꯥ ꯊꯨꯝ ꯇꯧꯔ ꯆꯥꯕ꯭ꯔꯥ
ꯎꯝ ꯊꯨꯝ ꯇꯧꯔꯒꯗꯤ ꯆꯥꯏ ꯑꯗꯣ ꯑꯍꯜ ꯂꯃꯟꯁꯤꯡꯗꯤ ꯑꯗꯨꯝ ꯀꯩꯅꯣ ꯇꯧꯔ ꯆꯥꯅꯕꯁꯨ ꯌꯥꯎꯋꯤꯗ ꯍꯥꯏꯗꯤ ꯁꯤꯗꯤ ꯃꯥꯒꯤ ꯃꯥꯥꯏ ꯑꯄꯥꯝꯕꯅꯦꯕ ꯑꯗꯣ ꯍꯣꯏ ꯂꯝ ꯂꯝꯒꯤꯗꯤ ꯂꯩ ꯑꯗꯣ ꯑꯩꯈꯣꯏꯁꯦ ꯑꯌꯥꯝꯕꯅꯗꯤ ꯀꯩꯅꯣ ꯇꯧꯔ ꯆꯥꯅꯕ ꯃꯥꯜꯂꯦꯅ ꯈꯟꯕꯁꯨ ꯎꯝ ꯊꯨꯝ ꯇꯧꯔꯒ ꯍꯥꯏꯗꯤ ꯁꯪꯒꯣꯝꯒꯨꯝꯕ ꯀꯌꯥ ꯀꯟꯅ ꯄꯥꯝꯗꯕꯗꯤ ꯈꯔꯗꯤ ꯋꯥꯠꯂꯦꯕ ꯑꯩꯈꯣꯏ ꯁ꯭ꯋꯥꯏꯗꯗꯤ
ꯎꯝ ꯑꯩꯈꯣꯏꯗꯤ ꯑꯩ ꯈꯪꯗꯦ ꯊꯨꯝꯇꯧꯔ ꯆꯥꯏꯔꯁꯦ ꯑꯩ ꯁ꯭ꯋꯥꯏꯗ ꯂꯥꯛꯀꯥꯟꯗ ꯈꯪꯕꯅꯦꯕ ꯑꯩꯈꯣꯏ ꯌꯨꯝ ꯌꯣꯡꯗꯗꯤ ꯌꯥꯝ ꯃꯔꯨ ꯆꯤꯅꯤ ꯉꯥꯛꯇꯅꯦꯕ ꯑꯗꯒꯤ ꯑꯩꯈꯣꯏ ꯌꯨꯝꯂꯣꯡꯒꯤ ꯃꯤ ꯍꯥꯏꯗꯤ ꯑꯍꯟ ꯀꯩꯀꯥ ꯑꯨꯝ ꯃꯌꯥꯝ ꯄꯥꯝꯃꯦꯕ ꯀꯩꯅꯣꯒꯁꯦ ꯐꯃꯨꯡꯅ ꯅꯥꯀꯟꯗ ꯑꯁ ꯑꯩꯈꯣꯏꯒꯤ ꯄꯨꯄꯨ ꯊꯣꯛꯄ ꯍꯥꯏꯇꯥꯔꯦ ꯀꯩꯅꯣꯅ ꯄꯨꯄꯨ ꯄꯨꯄꯨ ꯃꯆꯤꯟ ꯃꯅꯥꯎ ꯑꯣꯏꯕ ꯃꯥꯗꯤ ꯊꯕꯛ ꯀꯩꯀꯥꯁꯨ ꯌꯥꯝ ꯁꯨꯖꯩꯑꯕ ꯃꯥꯁꯦ ꯑꯗꯣ ꯐꯃꯨꯡ ꯅꯥꯀꯟꯁꯤꯗ ꯆꯤꯅꯤ ꯑꯉꯥꯡꯒꯁꯦ ꯐꯖꯅ ꯆꯦꯔꯪꯗ ꯍꯥꯞꯄꯒꯅꯤ ꯊꯝꯗꯣꯏꯁꯦ ꯇꯨꯝꯃꯝꯗꯥꯏꯒꯁꯦ ꯆꯥꯕꯗ ꯃꯣꯜ ꯆꯥꯕꯗꯩ ꯅꯨꯡꯊꯤꯟꯗꯤ ꯁꯨꯝ ꯐꯝꯃ ꯂꯩꯕꯒꯨꯝꯕꯁꯦ ꯑꯗꯨꯝ ꯆꯥꯗꯣꯏꯅꯦꯕ ꯆꯤꯅꯤꯒꯨꯝꯕ ꯑꯊꯨꯝꯕ ꯑꯊꯨꯝꯕ ꯃꯁꯦ ꯌꯥꯝ ꯄꯥꯝꯃꯦꯕ ꯑꯗꯨꯗꯨꯅ ꯀꯩꯅꯣ ꯇꯧꯕꯁꯦ ꯃꯣꯏꯅ ꯍꯥꯏꯗꯤ ꯄꯤꯛꯏꯉꯩꯗ ꯑꯩꯈꯣꯏꯗ ꯁꯨꯝ ꯑꯅꯨꯧꯕ ꯀꯩꯀꯥ ꯑꯩꯈꯣꯏ ꯄꯨꯄꯨꯕꯨꯗꯤ ꯈꯪꯍꯧꯗ꯭ꯔꯦ ꯑꯩꯗꯣ ꯑꯗꯨꯒ ꯑꯩꯈꯣꯏ ꯍꯅꯨꯧꯕ ꯑꯇꯩ ꯀꯩꯀꯥ ꯃꯅꯥꯛꯇ ꯁꯨꯝ ꯆꯠꯄꯁꯦ ꯑꯗꯨꯃꯥꯏꯅ ꯑꯊꯨꯝ ꯑꯥꯎ ꯀꯩꯀꯥ ꯆꯥꯕꯁꯦ ꯁꯨꯝ ꯌꯥꯎꯁꯟꯕꯔꯦꯅ ꯑꯩꯈꯣꯏꯁꯨ ꯄꯥꯝꯃꯦꯑꯦ ꯑꯩꯈꯣꯏꯅ ꯊꯝꯕꯁꯦ
ꯎꯝ
ꯃꯣꯏ ꯃꯣꯏ ꯁ꯭ꯋꯥꯏꯗ ꯂꯥꯛꯑꯀꯥꯟꯗ ꯊꯨꯝ ꯇꯧꯔ ꯆꯥꯅꯩꯁꯦ ꯈꯪꯉꯦ ꯑꯩ ꯑꯁ ꯑꯍꯥꯟꯕ ꯆꯥꯕꯗ ꯀꯩꯅꯧ ꯊꯨꯝ ꯍꯥꯞꯄꯤꯁꯤꯕꯣ ꯀꯥꯏꯅ ꯈꯜꯂꯦ
ꯎꯝ
ꯑꯗꯨꯗꯒꯤ ꯀꯣ
ꯎꯝ
ꯀꯩꯅꯣꯁꯤꯗꯤ ꯆꯝꯐꯨꯠꯁꯦ ꯅꯣꯏ ꯆꯝꯐꯨꯠꯁꯦ ꯆꯤꯅꯤ ꯊꯥꯛꯄ꯭ꯔꯕ
ꯑꯩꯈꯣꯏꯒꯤ ꯆꯝꯄꯨꯠꯇ ꯆꯤꯅꯤ ꯊꯥꯛꯑꯦ ꯅꯣꯏ ꯑꯗꯣꯝꯗꯒꯤ ꯆꯤꯅꯤ ꯊꯥꯛꯄ ꯆꯠꯅꯗꯕ꯭ꯔꯣ
ꯆꯠꯅꯩꯌꯦ ꯆꯤꯅꯤ ꯆꯝꯐꯨꯠꯁꯦ ꯈꯤꯇꯪ ꯆꯤꯅꯤ ꯍꯥꯞꯇꯅ ꯇꯧꯔ ꯀꯣꯕꯤ ꯆꯝꯐꯨꯠ ꯑꯃꯨ ꯑꯣꯏꯔꯁꯨ ꯊꯕꯤ ꯆꯝꯐꯨꯠꯨ ꯑꯣꯏꯔꯁꯨ ꯆꯤꯅꯤ ꯆꯤꯅꯤ ꯍꯥꯞꯅꯗꯅ ꯆꯠꯅꯩꯗꯅ ꯁ꯭ꯋꯥꯏꯗ ꯇꯧꯔꯛꯄ ꯆꯝꯐꯨꯠꯁꯦ ꯑꯁ ꯏꯁꯤꯡꯗ ꯑꯩꯅ ꯊꯛ ꯑꯇꯩ ꯆꯝꯐꯨꯠꯇꯣ ꯇꯣꯞꯅ ꯍꯥꯞꯆꯤꯜꯂꯒ ꯄꯨꯗ꯭ꯔꯨꯛ ꯄꯨꯗ꯭ꯔꯨꯛ ꯄꯨꯗ꯭ꯔꯨꯛ ꯁꯧꯔ ꯆꯥꯊꯣꯛꯄꯤꯅꯦꯕ ꯑꯗꯨꯅ ꯑꯁ ꯑꯍꯥꯟꯕꯗ ꯑꯗꯨꯁꯨ ꯁ꯭ꯋꯥꯏꯗ ꯀꯩꯅꯣ ꯍꯪꯒꯥꯝ ꯆꯝꯐꯨꯠ ꯇꯧꯋꯦ ꯑꯗꯨꯒ ꯑꯩꯅꯒ ꯈꯔ ꯍꯩꯅꯕ ꯏꯟꯁꯥꯡꯒ ꯑꯣꯏꯗ꯭ꯔꯦ ꯑꯁ ꯍꯪꯒꯥꯝ ꯃꯄꯥꯟ ꯍꯥꯏꯗꯣꯏꯔꯣ ꯀꯩꯅꯣ ꯑꯗꯨꯗ ꯆꯝꯐꯨꯠ ꯇꯧꯔꯒ ꯑꯁ ꯃꯇꯤꯡ ꯃꯇꯤꯡ ꯈꯪꯗꯦ ꯃꯀꯣꯟ ꯃꯀꯣꯟꯒ ꯇꯥꯁꯤꯜꯂꯒ ꯃꯇꯥꯡ ꯃꯇꯥꯡꯁꯤꯡ ꯏꯁꯪ ꯁꯪꯈꯩ ꯊꯣꯛꯂꯛꯄꯗ ꯀꯔꯤ ꯇꯧꯔꯤꯁꯤꯕꯣꯅ ꯆꯤꯅꯤꯁꯨ ꯊꯥꯛ ꯇꯦ ꯊꯨꯝꯁꯨ ꯊꯥꯛꯇꯦ ꯀꯔꯤꯝ ꯈꯥꯛꯇꯦ ꯑꯗꯣ ꯑꯩꯅ ꯍꯪꯉꯨꯕꯗ ꯑꯄꯪ ꯍꯥꯏꯗꯤ ꯑꯉꯥꯎꯕ ꯇꯥꯔ ꯇꯣꯛꯑꯦꯕ ꯀꯩꯅꯣꯕꯨ ꯆꯝꯐꯨꯠꯄꯨ ꯁꯤꯅꯤ ꯊꯥꯅꯕ꯭ꯔꯥ ꯆꯝꯐꯨꯠ ꯍꯥꯏꯁꯦ ꯆꯝ ꯐꯨꯠꯇꯧꯅꯦ ꯍꯥꯏꯅ ꯑꯁ ꯑꯩꯁꯦ ꯆꯨꯝꯃꯤꯅꯦ ꯃꯥ ꯍꯥꯏꯗꯨꯁꯨꯅ ꯈꯟꯗꯣꯛꯑꯦ ꯑꯗꯨ ꯑꯩꯗꯤ ꯄꯨꯔꯥ ꯑꯁ ꯈꯪꯗꯦ ꯂꯝꯂꯝꯒꯤ ꯂꯩꯕꯖꯥꯠꯅꯤ ꯆꯥꯕꯁꯦ ꯇꯥꯏꯌꯣꯟꯅꯩꯌꯦꯕ ꯄꯨꯔꯥ
ꯑ ꯆꯝꯐꯨꯠꯁꯦ ꯆꯝꯐꯨꯠꯁꯦ ꯍꯥꯏꯗꯤ ꯆꯤꯅꯤ ꯌꯥꯝꯕꯗꯁꯨ ꯍꯥꯎꯇꯦꯕ ꯑꯗꯨ ꯑꯗꯒꯤ ꯆꯤꯅꯤ ꯌꯥꯝꯅ ꯊꯥꯛꯇꯕꯤꯗꯣ ꯑꯗꯨ ꯈꯤꯇꯪ ꯊꯥꯛꯄꯗ ꯑꯗꯨꯅꯗꯤ ꯍꯦꯟꯅ ꯃꯍꯥꯎꯔꯦ ꯌꯥꯝꯕꯗꯁꯨ ꯍꯥꯎꯇꯦ ꯑꯗꯒꯤ ꯀꯨꯀꯔꯗ ꯈꯥꯝꯕꯗꯣ ꯑꯗꯨꯁꯨ ꯆꯝꯐꯨꯠꯇꯣ ꯃꯍꯥꯎ ꯌꯥꯝ ꯋꯥꯠꯄ ꯃꯥꯜꯂꯦꯕ ꯑꯩꯅ ꯈꯟꯕꯗ ꯑꯗꯨꯅ ꯀꯨꯀꯔꯗ ꯀꯥꯝꯗꯕꯤꯗ ꯑꯗꯨꯝ ꯗꯥꯏꯔ ꯐꯊꯤꯚ ꯍꯥꯏꯗꯤ ꯀꯨꯏꯅ ꯆꯪꯕ ꯄꯣꯠꯁꯨ ꯅꯠꯇꯦ ꯈꯤꯇꯪ ꯃꯨꯟꯒꯟꯕ ꯄꯣꯠ ꯉꯥꯛꯇꯅꯤꯗꯅ ꯑꯗꯨꯃꯥꯏꯅ ꯄꯠꯄꯗ ꯐꯕ꯭ꯔꯅ ꯈꯪꯉꯦ ꯑꯩꯗꯤ
ꯑꯩ ꯀꯨꯀꯔꯗ ꯀꯥꯝꯕ ꯆꯦ ꯀꯣ ꯀꯨꯀꯔꯗ ꯀꯥꯝꯕꯗ ꯍꯥꯎꯔ ꯆꯥꯛ ꯃꯉꯥꯏꯔꯦ ꯑꯗ ꯑꯇꯩꯗꯤ ꯑꯣꯛꯀ ꯆꯥꯛꯀ ꯃꯉꯥꯏ ꯑꯇꯩꯗꯤ ꯌꯥꯔꯦ
ꯍ ꯍꯣꯏ ꯀꯣꯈ ꯎꯝ
ꯆꯥꯛꯁꯤꯗꯤ ꯀꯨꯀꯔꯗ ꯀꯥꯝꯕ ꯆꯥꯛꯁꯤꯗ ꯍꯥꯎꯕꯁꯤꯗꯤ ꯄꯥꯛꯅꯝ ꯑ ꯍꯥꯏꯥꯏꯅ ꯑꯩꯈꯣꯏꯁꯦ ꯀꯩꯅꯣꯗ ꯀ꯭ꯂꯥꯁ ꯅꯥꯏꯟ ꯀꯥꯔꯛꯄ ꯑꯗꯨꯗꯥꯋꯥꯏꯗ ꯁ꯭ꯀꯨꯜ ꯍꯜꯂꯛꯄꯁꯦ ꯀꯩꯅꯣ ꯇꯧꯔꯒ ꯄꯥꯛꯅꯝꯁꯦ ꯂꯩꯔ ꯍꯜꯂꯛꯀꯗꯣꯏꯅꯦꯕꯀꯣ
ꯎꯝ
ꯀꯩꯅꯣꯃ ꯀꯗꯤ ꯂꯗꯝꯅꯤ ꯌꯥꯄꯅ ꯌꯕꯤ ꯌꯥꯝꯅ ꯃꯥꯏ ꯄꯥꯛꯅꯕꯁꯨ ꯌꯥꯝ ꯍꯥꯎ ꯍꯣꯏ ꯍꯣꯏ ꯑꯗꯨꯝ ꯑꯩꯈꯣꯏ ꯄꯨꯡ ꯇꯥ ꯕꯥꯔꯣ ꯁ꯭ꯋꯥꯏꯁꯤꯗꯒꯤ ꯃꯥꯁꯦ ꯍꯣꯇꯦꯜ ꯍꯥꯡꯕ ꯍꯧꯔꯒ ꯍꯣꯇꯦꯜ ꯍꯥꯏꯔ ꯍꯥꯡꯕ ꯍꯧꯕꯗꯒꯤꯩ ꯄꯥꯅꯝꯁꯦ ꯑꯗꯨꯝ ꯀꯩꯅꯣ ꯃꯨꯜꯂꯒ ꯑꯗꯨꯝ ꯅꯥꯀꯟ ꯇꯟ ꯌꯥꯏꯁꯤꯜꯂꯒ ꯑꯗꯨꯝ ꯊꯝꯕꯗꯣ ꯐꯨꯡꯒꯥ ꯅꯥꯀꯟꯗ ꯑꯗꯨ ꯆ ꯇꯧꯔ ꯊꯝꯕꯒꯤ ꯈꯪꯗꯦ ꯑꯁ ꯈꯣꯡꯝ ꯍꯥꯎꯋꯦꯕ ꯅꯃꯤꯖꯦꯄꯥ ꯇꯔꯥꯒꯤ ꯂꯧꯔꯅꯤ ꯑꯗꯨꯗꯨꯒ ꯌꯨꯝ ꯆꯠꯂꯒ ꯀꯨꯀꯔꯁꯤꯗ ꯆꯥꯛ ꯈꯔ ꯍꯥꯞꯆꯤꯂ ꯀꯥꯝꯃꯦ ꯀꯨ ꯈꯔ ꯈꯨꯕꯥꯛ ꯃꯊꯪ ꯆꯥꯎꯕꯗꯨꯗ ꯑꯩꯈꯣꯏ ꯑꯩꯅꯦ ꯏꯌꯥꯝꯕ ꯑꯃꯅꯤ ꯑꯩꯈꯣꯏ ꯂꯩꯔꯝꯃꯦꯕ ꯄꯨꯂꯞ ꯂꯩꯃꯤꯟꯅꯔꯝꯃꯦꯕ ꯑꯗꯨꯒ ꯑꯀꯥꯟꯊꯣꯛꯑꯅꯤ ꯆꯥꯛ ꯇꯣꯗꯨꯒ ꯑ ꯁꯨꯏꯏꯨꯏ ꯂꯥꯎꯅ ꯊꯤꯗꯣꯛꯑꯅꯤ ꯑꯁ ꯑꯗꯨꯒ ꯊꯨꯝ ꯈꯔ ꯆꯥꯏꯁꯤꯜꯂꯅꯤ ꯊꯥꯎ ꯑꯍꯤꯡꯕ ꯈꯤꯇꯪ ꯍꯩꯔꯅꯤ ꯑꯗꯨꯗꯨꯒ ꯑꯁ ꯇꯣꯠꯂꯅꯤ ꯄꯥꯛꯂꯝꯟꯗꯨꯅ ꯉꯥꯔꯧꯒꯤ ꯇꯥꯏꯞꯇ ꯇꯧꯔꯒ ꯆꯥꯗꯣꯏꯅꯦꯕ
ꯍꯣꯏ ꯎ ꯅꯣꯏꯅ ꯄꯥꯛꯅꯝ ꯆꯥꯔꯛꯄ ꯑꯗ ꯑꯩꯈꯣꯏꯗꯤ ꯄꯥꯡꯅꯁꯤ ꯀꯌꯥ ꯆꯥꯔꯛꯇꯦꯕ ꯑꯩꯈꯣꯏ ꯆꯥꯏ ꯁꯤꯅ ꯁ꯭ꯀꯨꯜꯂꯛꯄꯁꯦ ꯁꯤꯗ ꯁꯤꯡꯖꯨꯁꯦ ꯑꯩꯈꯣꯏꯒꯤ ꯏꯕꯣ ꯑꯃ ꯂꯩꯔꯝꯃꯦ ꯍꯧꯖꯤꯛꯄꯨꯗꯤ ꯂꯩꯈꯤꯗ꯭ꯔꯦꯕ ꯃꯥꯁꯦ ꯃꯥꯒꯤ ꯕꯣꯔꯥꯁꯦ ꯃꯃꯤꯡ ꯆꯜꯂꯦꯕ ꯍꯥꯏꯗꯤ ꯃꯌꯥꯝꯒ ꯃꯥꯟꯅꯗꯕꯗꯣ ꯑꯗ ꯇ ꯃꯛꯇ ꯇ ꯌꯨꯁꯃꯥꯟ ꯍꯧꯣ ꯄꯁꯟꯣꯕ ꯆꯥꯏꯁꯦ ꯆꯠꯅꯤꯒꯁꯦ ꯍꯧꯖꯤꯛ ꯍꯣꯇꯦꯜ ꯑꯆꯧ ꯑꯆꯧꯕꯅ ꯀꯩꯁꯨ ꯌꯧꯕ ꯉꯝꯗꯦꯕꯚꯥꯏ ꯆꯠꯅꯤ ꯑꯃ ꯀꯌꯥꯝꯝ ꯌꯥꯎꯗꯕꯤꯅ ꯄꯨꯅꯤꯗꯨꯒ ꯆꯥꯛꯛ ꯈꯛ ꯇꯨꯜꯂꯁꯨꯕꯅꯦ ꯑꯗꯨꯝ ꯍꯥꯎꯧꯕ ꯍꯥꯏꯇꯥꯔꯦ ꯏꯟꯖꯥꯡ ꯆꯥꯕꯗ ꯍꯦꯟꯅ ꯅꯤꯕꯣꯔꯥ ꯃꯄꯥ ꯀꯣ ꯁꯨꯝꯕꯁꯦ ꯑꯩꯈꯪꯗꯤ ꯌꯥꯝ ꯍꯥꯎꯋꯦ ꯍꯥꯏꯇꯥꯔꯦ ꯑꯗꯣ ꯑꯩꯈꯣꯏꯅ ꯁ꯭ꯀꯨꯜ ꯂꯥꯛꯄꯁꯦ ꯕꯣꯔꯥ ꯂꯨꯄꯥ ꯃꯉꯥꯒꯤ ꯂꯩꯔꯅꯦꯕ ꯑꯗꯒꯤꯗꯤ ꯁꯤꯡꯖꯨꯃ ꯃꯥꯦ ꯃꯔꯅꯤ ꯅꯃꯤ ꯃꯥ ꯄ ꯆꯥꯗꯣꯏꯅꯤ ꯑꯣ ꯈꯪꯗꯦ ꯌꯥꯝ ꯊꯤꯅ ꯍꯥꯎꯋꯦ ꯑꯗ ꯆꯥꯛꯀꯗꯣ ꯌꯥꯝ ꯆꯕꯗ ꯋꯥꯅꯒ ꯍꯜꯂꯛꯑꯒ ꯑꯩꯒ ꯆꯍꯤꯗꯤ ꯃꯥꯟꯅꯕ ꯑꯩꯅ ꯗꯤ ꯊꯣꯛꯄ ꯀꯃꯂꯤꯕ ꯏꯕꯅꯤꯗꯣ ꯆꯃꯅ ꯑꯗꯨꯏꯅꯦ ꯑꯗꯨꯃꯥꯏꯅ ꯆꯥꯏ ꯑꯩꯒꯤꯅ ꯄꯥꯛꯅꯝꯗꯤ ꯀꯌꯥ ꯆꯥꯔꯛꯇꯦ ꯑꯗꯣ ꯄꯥꯛꯅꯝꯁꯦ ꯑꯩꯗꯤ ꯌꯥꯝ ꯄꯝꯕꯗꯤ ꯑꯣꯏꯌꯦ꯫
ꯄꯥꯛꯅꯝꯖꯦ ꯀ꯭ꯌꯥ ꯄꯥꯝꯃꯛꯇꯦ ꯍꯥꯏꯔꯣ꯫
ꯄꯥꯝꯃꯛꯑꯦ ꯍꯥꯏꯕ꯫ ꯑꯗꯣ ꯅꯪ ꯌꯣ ꯀꯩꯅꯣ ꯇꯧꯔꯣ ꯅꯨꯡꯁꯥ ꯁꯥꯕꯅꯤꯅ ꯐꯖꯅ ꯄꯣꯊꯥꯔꯒ ꯂꯩꯅꯕ ꯇꯧꯔꯣ ꯑꯩꯁꯨ ꯑ ꯌꯨꯝ ꯆꯠꯀꯗꯕꯅꯤ ꯑꯗꯨꯒꯤ ꯀꯩꯀꯩ ꯂꯣꯏꯁꯤꯟꯕ ꯌꯥꯕ ꯈꯣꯠꯄꯗꯣ ꯑꯗꯨ ꯃꯨꯛ ꯃꯨꯛꯈꯤꯒꯦ꯫
ꯍꯣꯏ ꯍꯣꯏ ꯊꯝꯃꯦ ꯊꯝꯃꯦ
ꯎꯝ ꯊꯝꯃꯣ ꯊꯝꯃꯣ